ꯍꯜꯂꯣ
ꯑꯧ ꯒꯨ ꯃꯣꯔꯅꯤꯡ
ꯇꯕ꯭ꯔꯣ
ꯍꯣꯏ ꯇꯥꯏ
ꯀꯔꯤ ꯇꯥꯕ꯭ꯔꯅꯦ
ꯍꯜꯂꯣ
ꯇꯥꯕ꯭ꯔ
ꯇꯥꯏ ꯇꯥꯏ
ꯍꯧꯀꯜ ꯂꯄꯣ
ꯑꯣ
ꯑꯣꯀꯣꯂꯦ
ꯍꯧꯒꯠꯂꯦ ꯍꯧꯖꯤꯛꯁꯦ ꯆꯥꯛ ꯊꯣꯡꯍꯜꯂꯦ
ꯑꯁ ꯑꯁ ꯅꯪꯅ ꯊꯣꯡꯉꯒ ꯂꯩꯕ
ꯎꯝ ꯅꯣꯏꯗꯤ
ꯍꯧꯒꯠꯂꯒ ꯑꯃꯨꯛ ꯑꯦ ꯍꯧꯒꯠꯇ꯭ꯔꯤꯗꯪ ꯀꯞꯊꯣꯛꯄꯗꯪ ꯑꯣꯏꯔꯛꯏꯗ
ꯁꯨꯕꯣ ꯌꯦꯡꯝꯃꯤꯅꯤꯅ
ꯎꯝ
ꯎꯝꯍꯝ ꯐꯨꯠꯕꯣꯜ ꯌꯦꯡꯅꯔꯝꯒꯅꯤ ꯑꯗꯨꯒꯤꯅꯦ ꯑꯩ ꯌꯥꯍꯧ ꯊꯦꯡꯕꯗꯣ
ꯣꯔꯤ ꯍꯥꯏꯡꯄꯗꯣ ꯀꯥꯏꯇ ꯅꯗꯤ ꯉꯁꯤ ꯈꯤꯇ ꯌꯥꯍꯧ ꯉꯜꯂꯝꯃꯒ
ꯁꯦꯁ ꯅꯨꯡꯇꯤ ꯌꯥꯍꯧꯒꯜꯂꯤꯅꯥ
ꯏꯁꯀꯉꯦ ꯅꯏ ꯅꯨꯡꯇꯤ ꯏꯊꯦꯡ ꯏꯊꯦꯡ ꯄꯨꯡ ꯅꯤꯄꯥꯟ ꯃꯈꯥꯏꯗꯋꯥꯗ ꯍꯧꯒꯠꯄꯗ ꯍꯦꯛ ꯍꯥꯎ
ꯆꯠꯥꯛꯍꯦ ꯂꯤꯁꯤꯡ ꯅꯤꯄꯥꯜ ꯃꯈꯥꯏꯗꯤ ꯑꯩꯈꯣꯏ ꯁꯤ
ꯅꯪ ꯍꯦꯛ ꯍꯧꯒꯠꯂꯒ ꯃꯥꯏ ꯇꯥꯟꯗꯕꯤꯗꯪ ꯑꯈꯣꯝꯗ ꯆꯥꯉꯒ ꯍꯦꯛꯇ ꯆꯥꯔꯦ ꯆꯥ ꯍꯦꯛꯇ ꯆꯪꯉꯒ ꯆꯥꯕꯗꯣ
ꯎꯝ
ꯉꯁꯤ ꯈꯠꯇ ꯇꯥ ꯉꯁꯤꯗ ꯌꯧ ꯉꯟ ꯍꯨꯒꯂꯃꯒ ꯁꯀꯥꯏꯁꯇꯩꯅꯣ ꯔꯣꯀꯟꯅꯣ
ꯅꯣꯛꯁꯦ ꯌꯥꯝ ꯅꯣꯛꯀꯤꯉ ꯋꯥꯔꯤꯅꯦ ꯑꯗꯨꯗꯤ
ꯕꯣꯔꯥꯗ ꯅꯣꯛꯄꯤꯌꯣ ꯑꯗꯨꯕꯨ ꯑꯩꯉꯣꯟꯗ ꯊꯥꯔꯛꯑꯣ
ꯁꯤꯐ
ꯑꯁꯥ ꯏꯪꯃꯅꯦ ꯍꯥꯏ
ꯑꯁꯦꯡꯕꯔꯥ
ꯍꯣꯏ ꯑꯁꯦꯡꯕ ꯅꯠꯇ꯭ꯔꯁꯨ ꯀ ꯁꯤꯡ ꯑꯩ ꯃꯪꯗ ꯇꯧꯍ ꯂꯣꯏꯔꯦ ꯌꯥ ꯁꯪꯕꯗꯤ ꯑꯩ ꯃꯪꯗ ꯁꯪ ꯂꯣꯏꯔꯦ ꯀꯔꯤ ꯃꯅꯝ ꯅꯝꯕ꯭ꯔꯥ ꯑꯗꯨꯗꯤ
ꯀ ꯋꯥꯔꯤꯗꯤ
ꯍꯥꯎꯗ꯭ꯔꯔꯤ ꯅꯪ ꯀꯥꯡꯉꯧ ꯀꯧꯏꯗꯣ ꯀꯔꯤ ꯀꯥꯡꯪꯉꯧꯔꯣ ꯀꯩꯅꯣꯗ ꯁꯤꯄꯣꯜꯂꯣ
ꯀꯩꯅꯣꯅꯦ ꯈꯥꯖꯤꯡꯒ ꯑꯩꯈꯣꯏ ꯌꯥꯝ ꯈꯥꯕꯗꯣ
ꯈꯖꯤꯡꯒ ꯍꯥꯥꯕꯗꯣ ꯍꯥꯏꯑꯁ
ꯊꯥꯡꯖ ꯑꯦ ꯊꯥꯡꯖꯤꯟꯑꯦ ꯀꯩꯅꯣꯗꯣ
ꯈꯪꯉꯦ ꯈꯪꯉꯦ ꯑꯁꯥꯏ ꯋꯥꯔꯤꯔꯤꯗ ꯆꯥꯕ ꯂꯥꯛꯀꯦ ꯌꯥꯕ꯭ꯔꯣ
ꯌꯥꯎꯅ
ꯂꯥꯛꯀꯦ ꯂꯥꯛꯀꯦ ꯅꯪ ꯃꯍꯥꯎꯁꯤ ꯇꯝ ꯇꯥꯔꯦ ꯑꯗꯨꯗꯤ
ꯑꯩꯗꯤ ꯑꯈꯥꯕꯁꯦ ꯄꯥꯛ ꯍꯩꯅꯗꯦ ꯆꯥꯕꯁꯨ ꯌꯥꯗꯕꯅꯦ
ꯃꯤ ꯀꯌꯥꯒꯤ ꯉꯧꯏꯅꯣ ꯅꯪ ꯉꯧꯏꯗꯣ
ꯃꯤ ꯑꯩꯈꯣꯏꯁꯦ ꯃꯤ ꯃꯉꯥꯒꯤ ꯉꯧꯕꯅꯦ
ꯑ ꯃꯉ
ꯇꯔꯦꯠꯅꯦꯕꯀꯣ ꯑꯗꯨ ꯍꯣꯏ ꯃꯤ ꯇꯔꯦꯠꯅꯦꯕ ꯑꯩ ꯑꯩꯈꯣꯏꯁꯦ ꯑꯗꯣ ꯆꯥꯗꯕꯀꯣ ꯃꯤ ꯑꯅꯤꯁꯦ ꯑꯩꯒ ꯌꯥꯎꯅ ꯑꯗꯨꯗꯤ ꯃꯤ ꯃꯉꯥ ꯑꯣꯏꯔꯦ
ꯅꯥꯏꯅꯁꯤꯗꯦꯟ ꯅꯗꯩ ꯀꯌꯥꯁꯕ꯭ꯔꯥ
ꯇꯔꯌꯥ
ꯅꯆꯤꯟ ꯏꯅꯥꯎꯗꯤ ꯀꯌꯥ ꯁꯨꯕ꯭ꯔꯥ ꯍꯥꯏꯕ
ꯍꯣꯏ ꯍꯥꯏꯔꯛꯀꯦ
ꯃꯉꯥ ꯇꯥꯡ
ꯍꯣꯔꯦꯟ ꯍꯥꯏꯔꯛꯀꯦ
ꯍꯣꯔꯦꯟ ꯍꯥꯏꯔꯛꯀꯅꯣ ꯍꯧꯖꯤꯛ ꯍꯥꯏꯔꯛꯑꯣ
ꯍꯥꯏꯕ ꯌꯥꯗꯕꯅꯦ
ꯃꯁꯤꯡꯅ
ꯃꯁꯤꯡꯅꯦ ꯍꯥꯏꯕ ꯌꯥꯗ꯭ꯔꯤꯁꯦ ꯍꯩꯃ ꯃꯁꯤ ꯅꯨꯄꯥꯁꯦ ꯃꯇꯝꯅꯦ
ꯌꯥꯕꯅꯦ ꯇꯪ ꯑꯣꯏꯔꯦꯗꯤꯒ ꯑꯃꯨꯛꯀꯣꯛ ꯀꯅꯥꯅ ꯊꯤꯡꯕ꯭ꯔꯥ ꯅꯣꯏ ꯅꯣꯏ ꯄꯅ ꯊꯤꯡꯕ꯭ꯔꯥ
ꯊꯤꯡꯕꯅꯦ
ꯊꯦꯡ ꯑꯩ ꯍꯣꯔꯦꯟ ꯂꯥꯛꯀꯦ ꯍꯥꯏꯕꯤ ꯅꯪꯚꯥꯎꯗ ꯅꯪꯕꯨ ꯂꯧꯅꯤꯡꯉꯥꯏ ꯃ ꯖ ꯍꯔꯦꯟ ꯍꯥꯏꯔꯣꯀꯣ ꯏꯛ ꯆꯂꯒꯦꯁꯤ ꯑꯩꯩꯅ ꯄꯥꯏꯝ ꯒ꯭ꯌꯥꯟ ꯇꯥꯕ ꯃ ꯏꯄꯥ ꯐꯖꯛ ꯌꯥꯝꯅ ꯃꯁꯛ ꯐꯖꯕ ꯑꯃ ꯋꯥꯡ ꯆꯥꯎꯥꯕ ꯑꯃ ꯐꯪꯉꯦ ꯑꯗꯨꯗ ꯆꯠꯂꯒꯦ
ꯁꯤꯁ ꯋꯥꯡ ꯆꯥꯎꯕ ꯋꯥꯡꯕꯗꯤ ꯃꯥꯟꯗ꯭ꯔꯦꯗ
ꯑꯦ ꯑꯣꯂ ꯍꯨ ꯇꯔꯥꯅꯤ ꯊꯣꯏꯅꯦ
ꯀꯔꯤꯕ
ꯍꯣꯏ ꯇꯔꯥꯅꯤ ꯊ ꯌꯥꯎꯋꯦ ꯑꯩ ꯋꯥꯡꯁꯦ
ꯇꯔꯅꯤ ꯊꯣꯏꯇ ꯀꯌꯥꯅ
ꯇꯔꯥꯅꯤꯊꯣꯏꯗꯤ ꯈꯪꯗ꯭ꯔꯣ ꯑꯃ ꯅꯤꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ ꯇꯔꯨ ꯇ ꯃꯊ ꯇ ꯔꯥꯖꯤ
ꯎ ꯑꯗꯨ ꯌꯥꯝ ꯋꯥꯡꯕ
ꯎꯝ ꯁꯃꯒꯤ ꯃꯤ ꯑꯗꯨꯝ ꯋꯥꯡꯉꯤꯗ ꯑꯩ ꯐꯥꯎꯅꯤ ꯑꯃꯒ ꯂꯩꯕꯅꯦ ꯁ꯭ꯋꯥꯏ ꯁ꯭ꯋꯥꯏꯒꯤ ꯃꯤ ꯆꯦꯐꯨ ꯇꯔꯥꯍꯨꯝꯗꯣꯏ ꯇꯔꯥꯅꯤꯊꯣꯏꯃꯨꯛ ꯈꯆꯔꯥꯔ ꯃꯊꯒ ꯑꯗꯨꯃꯥꯏ ꯆ ꯆꯠꯅꯏꯗ ꯅꯔꯅ ꯌꯥꯝꯅ ꯇꯦꯟꯕ꯭ꯔꯥ
ꯑꯩꯁꯦ
ꯑꯩꯁꯦ ꯑꯩꯁꯦ ꯑꯁ꯭ꯋꯥꯏ ꯑꯩꯈꯣꯏꯒ ꯌꯦꯡꯅꯔꯤꯗꯤ ꯑꯩꯁꯦ ꯋꯥꯡꯉꯦ ꯑꯗꯣ ꯅꯣꯏꯕꯗꯤ ꯑꯩꯗꯤ ꯄꯤꯛꯈ꯭ꯔꯦ ꯐꯖꯅ
ꯀꯩꯅꯣ ꯎꯝ ꯀꯩꯅꯣ ꯀꯇꯣ
ꯀꯩꯅꯣꯅꯣ ꯀꯩꯅꯣꯗꯤ ꯀꯩꯅꯣ
ꯇꯥꯕ꯭ꯔꯣ
ꯍ ꯇꯥꯏ
ꯑꯦꯅꯣ ꯀ ꯀꯩꯅꯣ ꯇꯣ
ꯀꯩꯅꯣꯗꯤ ꯀꯩꯅꯣꯗꯣ ꯀꯔꯤꯅꯣ
ꯀꯩꯅꯣꯒꯤ ꯀꯩꯅꯣꯗꯣ ꯀꯩꯅꯣ ꯇꯧꯑꯣ ꯍꯥꯏꯕ ꯑꯁ ꯑꯩ ꯆꯥꯅꯤꯡꯉꯦ ꯍꯥꯏꯕ
ꯆꯥꯕ ꯂꯥꯛꯑꯣ
ꯑꯁ ꯆꯥꯕ ꯂꯥꯛꯑꯣ ꯍꯥꯏ ꯉꯧꯔꯕ ꯀꯩꯅꯣꯒꯤ ꯀꯩꯅꯣꯗꯣ
ꯃꯧꯈ꯭ꯔꯦ ꯉꯧꯕ ꯂꯣꯏꯋꯦ
ꯑꯗ ꯅꯪ ꯆ ꯀꯥꯏꯁ ꯈꯇꯔꯣ ꯇꯞꯂꯝ ꯍꯥꯏꯌꯣ ꯃꯤ ꯇꯥꯒꯟꯅꯅꯤ
ꯉꯧꯕ ꯂꯣꯏꯔꯦ ꯈꯤꯇꯪꯗꯤ ꯀꯥꯈ꯭ꯔꯦ ꯅꯪ ꯉꯥꯡꯅꯕꯩ
ꯏꯁ ꯑꯩ ꯃꯌꯥꯝꯅ ꯈꯤꯇꯪꯅꯦ ꯀꯥꯔꯕ꯭ꯔꯕ ꯑꯇꯥꯕꯁꯤꯡꯗꯣ ꯅꯪ ꯆ ꯍꯥꯎꯕꯅꯦ
ꯀꯥꯕꯁꯦ ꯈꯥ ꯊꯥꯕꯒꯤ ꯃꯊꯛꯇ ꯑꯃꯨꯛꯀ ꯀꯥꯔꯗꯤ ꯆꯥꯕ ꯌꯥꯔꯣꯏ
ꯆꯥꯕ ꯌꯥꯔꯣꯏꯗꯕ ꯄꯣꯠꯇꯣ ꯅꯪ ꯆꯥꯔꯣ ꯍꯥꯏꯕ
ꯆꯥꯅꯤꯡꯗꯤ ꯆꯥꯅꯤꯡꯉ ꯆꯥꯅꯤ ꯆꯥꯅꯤꯡꯅ ꯇꯣꯟꯅꯤ
ꯎꯝ ꯐꯅꯤꯡꯗ ꯌꯥꯔꯦ ꯆꯥꯗꯕ ꯌꯥꯔꯦ ꯅꯪ ꯅꯪꯅ ꯀꯥꯍꯜꯂꯒ
ꯑꯣ ꯉꯁꯤꯗꯤ ꯀꯔꯤ ꯊꯕꯛ ꯂꯩꯒꯦ
ꯉꯁꯤꯁꯦ ꯑꯁ ꯂꯧꯒꯕ ꯂ ꯃꯇꯝꯅꯤꯅ ꯂꯧꯒꯨꯝꯒꯗꯕ ꯃꯥꯜꯂꯤꯅꯦ
ꯑꯦ ꯍꯣꯏ ꯑꯩꯈꯣꯏꯁꯨ ꯉꯔꯥꯡ ꯅꯍꯥꯟ ꯂꯧ ꯂꯧ ꯀꯩꯅꯣ ꯊꯥꯕꯅꯦ
ꯂꯧꯅꯤꯡꯕ꯭ꯔꯥ
ꯍꯣꯏ ꯂꯧ ꯂꯤꯡꯕ ꯍꯥꯏꯕ ꯂꯧ ꯊꯥꯕ ꯂꯧ ꯂꯤꯡꯕ ꯆꯞ ꯃꯥꯟꯅꯗ꯭ꯔꯣ
ꯃꯅꯗꯦ ꯅꯪ ꯅꯤꯡꯕ ꯍꯩꯕ꯭ꯔꯥ
ꯍꯩꯇꯦꯗ ꯑꯗꯨꯒꯨꯝꯕꯅꯦ
ꯏꯁ ꯅꯪ ꯀꯔꯤ ꯍꯩꯇꯕꯅꯣ ꯁꯥꯏꯒꯦꯗꯕꯅꯤ ꯍꯗ
ꯎ
ꯑꯦꯁ ꯑꯩꯈꯣꯏꯔꯣꯝꯗꯤ ꯇꯧꯜꯂꯤꯉꯠꯇꯦ ꯌꯥꯝ ꯐꯦꯟ ꯈꯇꯪ ꯇꯧꯋꯦ ꯑꯩꯈꯣꯏꯔꯣꯝꯗꯗꯤ ꯍꯔꯅꯤ ꯅꯥꯄꯤ ꯈꯔ ꯈꯟꯗꯣꯛꯑꯅꯤ ꯑꯗꯨ ꯃꯇꯨꯡꯗ ꯈꯦꯟꯅ ꯄꯅꯤ ꯍꯨꯜꯂꯅꯤ ꯅꯣꯏ ꯅꯣꯏ ꯂꯥꯛꯗꯕ ꯀꯌꯥꯃꯨꯛ ꯆꯥꯎꯥꯛꯕ꯭ꯔꯥ
ꯑꯩꯈꯣꯏ ꯂꯧꯁꯦ ꯂꯧ ꯄꯔꯦꯡ ꯄꯔꯦꯡ ꯍꯥꯏꯕ꯭ꯔꯥ ꯃꯣꯏ ꯑꯃꯥꯏꯅꯕ ꯕꯣꯛꯁꯇꯣ
ꯄꯔꯤ ꯄꯔꯤ
ꯄꯔꯤ
ꯑꯝ
ꯂꯧ ꯄꯔꯤ ꯈꯪꯗꯦꯀꯣ ꯀꯌꯥꯅꯣ ꯑꯁ ꯈꯪꯗꯦꯗ ꯑꯩꯁ ꯟ ꯊꯤꯗꯦꯗ
ꯑꯁ ꯌꯥꯝꯃꯍꯦ ꯄꯥꯔꯤ ꯑꯣꯏꯔꯗꯤ ꯑꯁ ꯄꯔꯤ ꯃꯉꯥꯔꯣ
ꯄꯔꯤ ꯃꯉꯥ ꯃꯉꯥ ꯍꯦꯜꯂꯍꯦ
ꯄꯔꯤ ꯃꯉꯥ ꯍꯦꯜꯂꯦ ꯍꯥꯏꯕ
ꯎꯝ
ꯅꯪꯁꯦ ꯑꯗꯨꯗ ꯐꯩꯗꯣꯡ ꯑꯣꯏꯔꯝꯗꯧ ꯃꯥꯜꯂꯦꯗ
ꯏꯁꯀ꯭ꯋꯥꯔꯗꯣ ꯀꯃꯥꯏꯅ ꯍꯥꯏꯕ꯭ꯔꯣ ꯁꯨꯃꯥꯏꯅ ꯂꯤꯡꯅꯕ ꯁ꯭ꯀ꯭ꯋꯔꯗꯣ
ꯔꯦ ꯐꯩꯗꯣꯡ ꯍꯥꯏꯌꯦ ꯐꯩꯗꯣꯡ
ꯐꯩꯗꯣꯡ ꯑꯣ ꯑꯗꯨ ꯐꯩꯗꯣꯡ ꯍꯥꯏꯕ
ꯑꯗꯨꯗ ꯀꯌꯥꯃꯣ
ꯈꯪꯗꯦ
ꯏꯁ ꯐꯩꯗꯣꯡ ꯑꯃꯨꯛ ꯇꯣꯡꯉꯥꯜꯂꯦ ꯄꯥꯔꯤ ꯑꯃꯨꯛ ꯇꯣꯡꯉꯥꯜꯂꯦ ꯁꯪꯉꯝ ꯑꯃꯨꯛ ꯇꯣꯡꯉꯥꯜꯂꯦ ꯂꯧꯔꯥꯛ ꯑꯃꯨꯛ ꯇꯣꯉꯥꯗꯦ ꯑꯁ ꯅꯪ ꯍꯥꯏꯕ ꯈꯪꯉꯔꯣꯏꯗ ꯑꯗꯨ ꯑꯣꯏꯔꯗꯤ
ꯑꯣ
ꯅꯃꯤ ꯀꯦꯃꯣꯟ ꯂꯤꯡꯕ꯭ꯔꯥ
ꯃꯤꯁꯦ ꯅꯦꯛꯄꯅꯦ ꯑꯩꯗꯤ ꯆꯠꯄ ꯌꯥꯎꯗ꯭ꯔꯦꯗꯤ
ꯅꯀꯣꯗꯃꯤ ꯀꯃꯣ ꯅ ꯄ꯭ꯔꯥ ꯍꯥꯏꯕ
ꯑꯣꯈꯣꯏꯁ ꯃꯤ ꯅꯥꯏꯟ ꯅꯥꯏꯟꯒꯨꯝꯕꯜ
ꯎ ꯎꯝ ꯃꯄꯜꯅꯟꯅ ꯂꯤꯡꯕꯀꯣ ꯑꯗꯨ ꯑꯣꯏꯔꯗꯤ
ꯍꯣꯏ
ꯌꯥꯝ ꯂꯧꯗꯣꯏꯅꯣꯪ ꯑꯗꯨ ꯅꯨꯃꯤꯠꯇ ꯂꯣꯏꯁꯤꯟꯕ꯭ꯔꯥ
ꯍꯥ
ꯑꯗꯨꯏ ꯅꯨꯃꯤꯠꯇꯨ ꯂꯣꯏꯁꯤꯟꯕꯔꯥ ꯍꯥꯏꯕ
ꯍꯣꯏ ꯑꯗꯨ ꯅꯨꯃꯤꯠꯇ ꯂꯣꯏꯁꯤꯟꯅꯕ ꯇꯧꯕꯅꯦ ꯃꯣꯏ
ꯑꯣꯣꯏ ꯈꯪꯉꯦ ꯈꯪꯉꯦ ꯑꯗꯨꯗꯤ ꯅꯣꯏ ꯂꯧꯗꯣ ꯀꯌꯥꯃꯨꯛ ꯑꯣꯏꯕ꯭ꯔꯥ ꯍꯥꯏꯕꯗꯨꯅ ꯈꯪꯈ꯭ꯔꯦ
ꯌꯥꯁ ꯃꯦꯗꯤ ꯑꯦꯛꯁꯄꯔꯠꯅꯤꯀꯣ
ꯏꯁ ꯄꯔꯥ ꯑꯍꯩꯕꯅꯦꯗ ꯇꯟ꯭ꯔ ꯃꯟ꯭ꯔ ꯂꯣꯟꯁ ꯁꯣꯔꯦꯗꯤ ꯅꯪꯒꯤ ꯃꯤꯗꯣ ꯀꯗꯥꯏꯗꯒꯤ ꯂꯧꯔꯛꯄꯅꯣ ꯁꯤ ꯅꯌꯨꯝ ꯃꯈꯥꯒꯤꯗꯨꯒꯤ ꯂꯧꯔꯛꯄ꯭ꯔꯥ ꯅꯌꯨꯝ ꯃꯊꯛꯀꯤꯗꯨꯒꯤ ꯂꯧꯔꯛꯄꯥ ꯅꯣꯏꯌꯨꯝꯒꯤ ꯑꯋꯥꯡ ꯊꯪꯕꯒꯤ ꯂꯧꯔꯛꯄ꯭ꯔꯥ
ꯀꯩꯅꯣ ꯑꯩꯈꯣꯏ ꯃꯤ ꯅꯦꯛꯄꯨꯗ꯭ꯔꯣ
ꯅꯇꯦ ꯅꯪꯒꯤ ꯃꯤꯡꯗꯣ ꯍꯥꯏꯔꯣ
ꯑꯩꯒꯤ ꯃꯤꯡꯔꯣ
ꯎꯝ
ꯊꯥꯕꯗꯨꯗꯤ ꯑꯗꯨꯗꯥ
ꯅꯠꯇꯦꯗ ꯅꯪ ꯃꯤꯡ ꯑꯁꯦꯡꯕꯗꯣ ꯍꯥꯏꯕꯅꯤ
ꯑꯁꯦꯡꯕ ꯃꯃꯤꯡꯅꯦ ꯑꯩ ꯊꯥꯔꯤꯗꯣ
ꯑꯗꯨ ꯀꯥꯏꯗꯒꯤ ꯂꯧꯔꯛꯄꯅꯣ ꯍꯥꯏꯕ
ꯑꯩꯈꯣꯏ ꯑꯩꯈꯣꯏ ꯂꯣꯟꯒꯤ ꯃꯤꯅꯤꯡ ꯊꯣꯛꯄ ꯃꯤꯡꯅꯦ
ꯉꯠꯇꯕꯥ
ꯇꯥꯏ ꯅꯪꯁꯦ ꯌꯥꯝ ꯐꯖꯩꯀꯣ
ꯌꯦꯁ ꯀ ꯀꯃꯥꯏꯅ
ꯏꯁ ꯅꯪ ꯊꯟꯗꯥꯒꯦ ꯈꯪꯉꯦꯅꯦ ꯅꯪ ꯈꯣꯟꯖꯦꯜꯗꯒꯤ ꯈꯉꯅꯦ ꯅꯪ ꯐꯖ ꯍꯥꯏ
ꯅꯣꯛꯁꯦ ꯍꯥꯍꯥ
ꯅꯣꯛꯀꯅꯨ
ꯅꯣꯛꯀꯅꯤ
ꯅꯣꯛꯀꯥꯅꯨ
ꯅꯣꯛꯀꯅꯤ
ꯀꯔꯤꯗꯥ ꯅꯣꯛꯊꯣꯛꯀꯦ ꯇꯧꯕ ꯑꯗꯨꯗꯤ
ꯍꯦꯍꯦ
ꯌꯥꯝ ꯐꯪꯗꯗꯤ ꯅꯣꯡꯊꯣꯛꯀꯅꯨ ꯍꯐꯨꯒꯨꯝꯕꯅ ꯂꯧꯊꯣꯛꯑꯣ ꯑꯗꯨꯒ ꯑꯃꯨꯛ ꯂ ꯄꯣꯛꯑꯅ ꯍꯥ ꯍꯥ ꯑꯗꯨꯃꯥꯏꯅ ꯇꯧꯔ ꯑꯗꯨꯒ ꯃꯈꯨꯟꯗ ꯑꯃꯨꯛ ꯈꯨꯝꯖꯤꯜꯂꯣ ꯍꯌꯦꯡ ꯋꯥꯏ ꯑꯃꯨꯛ ꯍꯥꯡꯗꯣꯛꯑꯣ ꯑꯗꯨꯀꯥꯟꯗꯗꯤꯀꯣ ꯅꯪ ꯆꯐꯨꯗꯣ ꯃꯈꯨꯝ ꯍꯥꯡꯗꯣꯛꯑꯀꯥꯟꯗ ꯍꯥ ꯑꯗꯨꯃꯥꯏꯅ ꯊꯣꯛꯂꯛꯀꯅꯤ
ꯅꯣꯛ ꯁꯦ
ꯅꯣꯛꯀꯅꯨ ꯍꯥꯏꯔꯒꯥ ꯅꯣꯏ ꯅꯣꯏ ꯅꯣꯏꯕ ꯈꯣꯏ ꯅꯣꯏꯃꯥ ꯈꯣꯏ ꯀꯔꯤ ꯏꯆꯥ ꯅꯨꯨꯄꯤꯁ ꯀꯔꯤꯒꯤꯔꯥ ꯄꯨꯡꯅꯅꯣꯛꯇꯥ ꯅꯣꯛꯑꯦ ꯉꯥꯎꯕꯒꯤꯔꯥ ꯍꯥꯏꯔꯛꯀꯅꯤ ꯅꯪꯕꯨ
ꯉꯥꯎꯔꯦ ꯑꯩꯗꯤ ꯉꯥꯎꯔꯦ
ꯑꯩꯕꯨ ꯉꯥꯎꯕ꯭ꯔꯥ ꯑꯩꯕꯨ ꯉꯥꯎꯕꯒꯤꯔ ꯑꯩꯗꯤ ꯅꯪꯕꯨ ꯉꯥꯎꯋꯦ ꯑꯁ ꯅꯪꯗꯤ ꯑꯩꯕꯨ ꯉꯥꯎꯗꯕ ꯃꯥꯜꯂꯦ
ꯇꯥꯕꯔꯣ
ꯇꯥꯏ
ꯍꯂꯣ ꯑꯗꯨ ꯅꯪ ꯁꯤ ꯀ ꯇꯥꯏ ꯅꯪ ꯁꯤ ꯀꯥꯏ ꯆꯠꯀꯗ꯭ꯔꯣ
ꯉꯥꯁꯤ
ꯎꯝ
ꯉꯁꯤ ꯑꯩ ꯊꯕꯛ ꯂꯩꯇꯦ ꯌꯨꯝꯗ ꯂꯩꯒꯅꯤ ꯌꯨꯝꯗ ꯌꯨꯝꯗ ꯑꯗꯨꯝ ꯏꯅꯥꯎ ꯅꯨꯄꯥ ꯁꯀꯨꯜ